ꯍꯜꯂꯣ
ꯍꯜꯂꯣ ꯀꯩꯗꯧꯔꯤꯒꯦ
ꯏꯁ ꯃꯝꯃꯤꯅꯤꯔ
ꯍꯥ ꯑꯩꯁꯨ ꯇꯨꯃ ꯃꯤꯅꯤ ꯇꯨꯝꯃꯃꯤꯅꯦ ꯉꯁꯥꯏ ꯏꯁꯧ ꯏꯁꯧꯕ ꯏꯁꯥ ꯅꯨꯡꯉꯥꯏꯇꯦꯅ
ꯆꯒꯦꯗ ꯏꯁꯧ ꯈꯔ ꯂꯥꯛꯕ ꯀꯟꯕ ꯃꯥꯜꯂꯦ
ꯅꯠꯇ ꯑꯩ ꯉꯔꯥꯡꯗꯒꯤꯅꯦ ꯈ꯭ꯔꯤꯖꯤ ꯌꯥꯎꯒꯦ ꯅꯨꯃꯤꯠꯇ ꯑꯗꯨꯗꯒꯤ ꯑꯩꯁꯦ ꯀꯩꯅꯣꯝ ꯇꯧꯔꯕꯅꯦ ꯍꯥꯏꯕ ꯇꯞ ꯇꯥꯏꯁꯨ ꯆꯥꯁꯟꯕꯗꯒꯤ
ꯑꯥꯎ ꯅꯅꯨꯡꯗꯤꯟꯁꯨ ꯑꯃꯨꯛ ꯆꯥꯁꯟꯂꯦꯗꯔꯥ
ꯍꯣꯏ
ꯈꯣꯡ ꯍꯥꯝꯊꯕꯗꯤ ꯐꯔꯕꯣ
ꯈꯔ
ꯅꯪꯒꯤꯁꯦ ꯍꯩꯅꯧꯅꯔꯥ ꯁꯤꯡꯖꯨꯅꯔꯥ
ꯍꯥꯥ
ꯅꯪꯒꯤ ꯅꯥꯔꯤꯁꯦ ꯍꯩꯅꯧꯅ ꯑꯣꯏꯔꯝꯗꯧ ꯃꯥꯟꯕ꯭ꯔꯣ ꯁꯤꯡꯖꯨꯅ ꯑꯣꯏꯔꯝꯗꯧ ꯃꯥꯟꯕ꯭ꯔꯣ
ꯑꯁ ꯑꯅꯤ ꯂꯣꯏ ꯄꯨꯟꯁꯤꯜꯂꯝꯗꯧ ꯃꯥꯜꯂꯦꯗ
ꯍ ꯅꯪ ꯂꯣꯠꯄꯗꯣ ꯑꯁ ꯑꯃꯨꯛꯀ ꯆꯥꯏ ꯌꯥꯒꯦꯅꯦ ꯑꯃꯨꯛꯀ ꯆꯥꯏ
ꯑꯥꯎ ꯆꯥꯁꯦ ꯑꯩ ꯑꯩꯁꯤ ꯀꯩꯅꯣ ꯇꯧꯔ ꯆꯥꯁꯦ ꯍꯥꯎꯇ꯭ꯔꯣ ꯑꯩ ꯅꯍꯥꯟ ꯇꯧꯕꯗꯣ
ꯍꯥꯎ
ꯑꯗꯨ ꯑꯗꯨꯣꯅꯦ
ꯑꯃꯀ ꯆꯥ ꯌꯦꯗꯕ
ꯍꯣꯏ ꯑꯁ ꯑꯩ ꯏꯁ ꯅ ꯑꯩ ꯆꯥꯛ ꯆꯥꯗ꯭ꯔꯤꯌꯦ
ꯑꯦ ꯀꯩꯒꯤꯦ ꯅꯪ ꯅꯁꯥ ꯁꯣꯟꯊꯔꯅꯤ ꯚꯥꯏ ꯆꯥꯗ꯭ꯔꯗꯤ
ꯏꯁꯥꯁꯨ ꯁꯨꯟꯗꯩ ꯑꯗꯣ ꯆꯥꯛ ꯏꯁꯥ ꯁꯣꯟꯁꯨ ꯁꯨꯟꯗꯩ ꯑꯗꯨꯒ ꯑꯗꯩ ꯆꯥꯁꯨ ꯆꯥꯅꯤꯡꯗꯕꯅꯤꯅ ꯍꯥꯏꯕ ꯏꯁꯥꯗꯣ ꯑꯃ ꯁꯣꯔ ꯆꯥꯅꯤꯡ ꯆꯅꯥ ꯆꯥꯅꯤꯡ ꯆꯃꯥꯡ ꯁꯝꯅꯗꯕꯗꯣ
ꯎꯝ
ꯑꯗꯨ ꯇꯧꯔꯦ ꯍꯥꯏꯕ ꯍꯥꯏꯗꯤ ꯑꯁ ꯈꯪꯗꯦ ꯌꯥꯝ ꯋꯥꯏ ꯍꯥꯏꯕ ꯈꯣꯏꯔꯣ ꯑꯁꯦꯡꯕꯩꯅꯦ ꯃꯥ ꯍꯣꯏꯗꯅꯦ ꯍꯥꯏꯕꯗꯣ ꯀꯩꯅꯣ ꯇꯧꯕ ꯍꯥꯏꯕꯗꯤ ꯍꯥꯏꯕꯀꯣ ꯑꯗꯨ ꯑꯣꯏꯔꯁꯨ ꯍꯥꯏꯗꯤ ꯏꯁꯥ ꯅꯨꯡꯉꯥꯏꯇꯦ ꯈꯤꯇꯪ ꯍꯥꯏꯕꯅꯤꯀꯣ ꯑꯩ ꯑꯩ ꯏꯁꯥꯒꯤ ꯑꯣꯏꯅꯃꯛ ꯀꯃꯥꯏꯅ ꯍꯥꯏꯗꯣꯛ ꯑꯗꯨꯅ ꯍꯥꯏ ꯈꯪꯗꯕ ꯂꯣꯏ ꯄꯠꯊꯕꯗꯣ ꯍꯟꯕ꯭ꯔꯥ
ꯎꯝ
ꯑꯗꯨ ꯇꯧꯋꯦ ꯍꯥꯏꯕ
ꯎꯝ ꯑꯣ ꯑꯥꯔ ꯑꯦꯁ ꯀꯨꯝꯕꯕꯁꯤꯦ ꯁꯦꯝꯃꯒ ꯊꯛꯆꯜꯂꯣ ꯕꯥꯏ ꯆꯝꯐꯨꯠꯀꯨꯝꯕꯗ ꯆꯥꯥꯁꯜꯂꯣ ꯆꯥꯛ ꯆꯥ ꯌꯥꯗ꯭ꯔꯁꯨ ꯅꯠꯇꯗꯤ ꯅꯪ ꯄꯠꯊꯈ꯭ꯔꯅꯤ
ꯑꯁ ꯀꯅꯣ ꯑꯩ ꯑ ꯍꯥꯏꯗꯤ ꯏꯁꯥꯗꯣ ꯄꯨꯔꯥ ꯁꯥꯒꯠꯄ ꯅꯠꯇ꯭ꯔꯁꯨ ꯑꯃ ꯑꯩꯉꯣꯟꯗ ꯑꯃ ꯈꯪꯗꯦ ꯌꯥꯝ ꯅꯨꯡꯉꯥꯏꯇꯕ ꯑꯃ ꯂꯩ ꯇꯧꯕꯗꯣ ꯇꯧꯔꯦ ꯍꯥꯏꯕ
ꯎꯝ
ꯑꯗꯨ ꯉꯔꯥꯡ ꯉꯁꯥꯏꯁꯨꯅꯤ ꯉꯔꯥꯡꯁꯨ ꯌꯣꯉꯦ
ꯅꯪ ꯆꯥꯛ ꯆꯥꯗꯦꯁꯨ ꯍꯥꯏ ꯉꯔꯥꯡꯁꯨ ꯉꯁꯤꯁꯨ ꯆꯥꯗ꯭ꯔꯦ ꯅꯨꯡꯁꯛꯑꯒ ꯁꯥꯔꯦ ꯁꯣꯟꯊꯈꯤꯅꯤꯀꯣ ꯋꯥ
ꯑꯗꯨꯅꯦ ꯍꯥꯏꯗꯤ ꯅꯥꯕꯒꯤ ꯆꯥꯅꯤꯡꯗꯕꯗꯣ
ꯎꯝ
ꯑꯗꯨꯅꯦꯕ ꯇꯧꯔꯤꯁꯤꯁꯨ ꯑꯃꯛ ꯍꯥꯏꯗꯤ ꯑꯩ ꯍꯥꯏꯗꯤ ꯈꯪꯕ꯭ꯔꯥ
ꯈꯪꯉꯦ
ꯑꯃ ꯏꯁꯥ ꯄꯠꯄꯒꯤ ꯑꯃ ꯋꯥꯕꯒꯤ ꯑꯃ ꯀꯔꯤꯝ ꯆꯥꯅꯤꯡꯗꯕꯗꯣ
ꯎꯝ
ꯂꯣꯏꯔꯦꯕꯦꯝꯃ ꯁꯛꯀꯛꯀꯁꯦ ꯑꯣꯏꯔꯤꯁꯦ ꯄꯨꯔꯥ ꯀꯩꯅꯣꯝꯅꯦ ꯁꯝꯒꯁꯦ ꯍꯥꯠꯅꯤꯡꯉ ꯈꯪꯗꯦ ꯑꯩ ꯏꯁꯥꯅ ꯑꯗꯨꯗꯒꯤ ꯁꯥꯕꯅꯤꯅ ꯏꯔꯨ ꯀꯩꯀꯥꯗꯨ ꯂꯨꯗ꯭ꯔꯗꯤ ꯑ ꯉꯇ ꯏꯔꯨꯁꯨ ꯑꯣꯨꯗꯣꯏꯏ ꯉꯔꯥꯡꯁꯦ ꯀꯣꯛꯁꯨ ꯑꯃꯨꯛ ꯇꯨꯝꯃꯨꯦꯕ ꯑꯩꯁꯦ
ꯎꯝ
ꯑꯗꯒꯤ ꯑꯩꯁꯦ ꯉꯔꯥꯡꯁꯦ ꯚꯥꯞꯇꯨ ꯑꯣꯏꯗꯗꯅ ꯄꯥꯥꯟ ꯊꯣꯡꯕꯁ ꯆꯥꯁꯤꯜꯂꯨꯔꯦꯕ ꯑꯃꯨꯛ
ꯑꯁ
ꯑꯗꯨ ꯑꯗꯣ ꯌꯥꯝꯅ ꯌꯥꯝꯅꯗꯤ ꯆꯥꯗꯦ ꯌꯥꯝꯅ ꯆꯥꯗꯦꯗ ꯑꯩꯁꯨ ꯏꯁꯥ ꯅꯨꯡꯉꯥꯏꯇꯕ ꯆꯥꯛ ꯆꯥꯅꯤꯡꯗꯦꯅ ꯆꯥꯗꯕꯗꯣ
ꯎꯝ
ꯇꯧꯕ ꯑꯗꯒꯤ ꯁꯨꯝ ꯑꯗꯨꯒꯤ ꯊꯥꯏꯗꯤ ꯏꯁꯥ ꯅꯨꯡꯉꯥꯏꯇꯕꯒꯤ ꯏꯄꯥꯟ ꯆꯥꯗꯕꯅꯤ ꯅꯠꯇꯕ ꯏꯁꯥ ꯅꯨꯡꯉꯥꯏꯇꯕꯒꯤ ꯉꯥꯛ ꯉꯍꯥꯛꯇꯪꯗꯤ ꯀꯥꯎꯔꯨꯔꯦꯕ ꯑꯩꯁꯦ ꯏꯁꯥ ꯅꯨꯡꯉꯥꯏꯇꯦꯁꯦ ꯑꯗꯨꯒꯤ ꯄꯥꯟꯗꯣ ꯆꯥꯁꯤꯜꯂꯨꯔꯦꯕ
ꯎꯝ
ꯑꯩꯒꯤ ꯑꯃ ꯌꯥꯄꯪ ꯅꯥꯕꯗꯣ ꯈꯪꯕ꯭ꯔꯥ
ꯎꯝ
ꯅꯥꯔꯛꯑꯦꯕ ꯈꯔ ꯈꯔ
ꯎꯝ
ꯀꯩꯅꯣ ꯈꯪꯗ ꯁꯤ ꯑꯗꯨ ꯇꯧ ꯂꯩꯔꯤꯁꯤꯕꯣ
ꯑꯗꯨꯗꯣ ꯅꯪꯅꯦ ꯅꯌꯥꯗꯣ ꯃꯀꯥ ꯊꯣꯛꯑꯒꯅꯦ ꯃꯄꯥꯗꯨꯗ ꯑꯉꯧꯕ ꯎꯕ ꯐꯪꯕ꯭ꯔꯥ ꯑꯝꯇ ꯌꯦꯡꯉꯨꯗꯅ
ꯑꯩꯒꯤ ꯁꯤ ꯅꯣꯏꯈꯠꯂꯛꯄꯩ ꯈꯖꯥꯟ ꯅꯣꯏꯈꯠꯂꯛꯄ ꯌꯥꯏ ꯆꯤꯈꯥꯏꯅꯩꯔ ꯒꯦꯌꯥ ꯍꯥꯏ ꯇꯥꯔꯗꯤ ꯑꯩ ꯃꯣꯏ ꯌꯥꯒꯤꯗꯗꯤ ꯅꯥꯗꯦ ꯎꯟꯁꯥ ꯊꯥꯗꯅꯦꯕ ꯅꯥꯏꯁꯦ
ꯌꯥꯗꯣ ꯀꯩꯅꯣꯝ ꯍꯥꯏꯒꯦꯕ ꯌꯥꯗꯣ ꯑ ꯀꯩꯅꯣ ꯇꯧꯔꯛ ꯄꯄꯁꯨ ꯌꯥꯎꯕꯅꯦꯕ ꯌꯥꯄꯪ ꯍꯧꯔꯛꯄꯗ ꯑꯩꯗꯁꯨ ꯍ ꯑꯃꯨꯛ ꯑꯃ ꯅꯥ ꯀꯩꯅꯣ ꯇꯧꯕꯒꯤ ꯐꯩꯅ ꯍꯧꯒꯠꯂꯛꯄ ꯍꯥꯏꯇꯥꯔꯦ ꯈꯖꯥꯏꯔꯣꯝꯗ ꯑꯣꯏꯅ ꯏꯟꯊꯣꯔꯛꯄ ꯃꯄꯥꯗ ꯍꯧꯔꯛꯇꯕ ꯑꯗꯨꯃꯥꯏꯅ ꯨ ꯌꯥꯎꯕꯅꯦꯕ ꯑꯗꯨꯒꯤꯅꯦ ꯑꯩꯅ ꯌꯥꯄꯪ ꯃꯄꯥꯗꯣ ꯅꯥꯕ ꯃꯃꯥ ꯃꯄꯥꯗꯣ ꯑꯉꯧꯕ ꯎꯕ꯭ꯔꯥ ꯌꯦꯡꯉꯨ ꯍꯥꯏꯁꯦ
ꯑꯥꯡ
ꯑꯗꯨꯃꯥꯏꯅ ꯎꯔꯛꯑꯗꯤꯅꯦ ꯈꯪꯕ꯭ꯔꯥ ꯑ ꯅꯪꯒꯤꯗꯣ ꯃꯄꯥꯗꯣ ꯃꯄꯥꯖꯥꯅ ꯁꯦꯒꯥꯏꯔꯛꯅꯕꯅꯦ ꯅꯪꯒꯤ ꯄꯪꯒꯤ ꯑꯅꯥꯕ ꯃꯄꯥꯗꯨꯗ ꯂꯁꯤꯡꯗ ꯊꯨꯝ ꯍꯥꯞꯄꯒ ꯈꯥꯏꯅꯧ ꯍꯥꯏꯕ ꯑꯗꯨꯗꯤ ꯊꯨꯅꯩ ꯎꯟꯁꯥꯗꯣ ꯁꯦꯒꯥꯏꯔꯗꯤ ꯅꯥꯗꯦꯗꯅ
ꯂꯨꯁꯤꯡꯗ ꯊꯨꯝ ꯍꯥꯞꯄꯒ ꯑꯩ ꯑ
ꯆꯤꯛꯏꯅꯦꯕꯦꯝꯃ ꯑꯩ ꯅꯍꯥꯟꯋꯥꯏ ꯁꯦꯒꯥꯏꯔꯛꯅꯕ ꯑꯃꯅ ꯌꯥꯗꯣ ꯈꯖꯥꯏꯔꯣꯝꯗꯣ ꯑꯣꯏꯅ ꯃꯇꯣꯡ ꯃꯇꯇꯣꯟꯗꯣ ꯈꯖꯥꯏꯔꯣꯝꯅ ꯏꯟꯊꯣꯔꯛꯄꯒꯤ ꯁꯦꯝꯃꯤꯅꯦ
ꯎꯝ ꯎꯝ ꯑꯝ ꯎꯝ ꯈꯪꯗꯦ ꯑꯗꯨꯝ ꯌꯥꯗ ꯅꯠꯇꯕꯤꯗ ꯑꯃ ꯀꯩꯅꯣꯗ ꯑꯣꯏꯅ ꯈꯖꯥꯏꯗ ꯑꯣꯏꯅ ꯕꯤ ꯇꯧ ꯌꯥ ꯍꯥꯏ
ꯎꯝ ꯎꯝ ꯑꯗꯣ ꯌꯥ ꯅꯥꯕꯁꯦ ꯀꯣꯛ ꯌꯥꯝ ꯆꯤꯛꯄꯅꯦ ꯍꯥꯏꯕ
ꯑꯗꯨꯅꯦ ꯀꯣꯛꯁꯦ ꯈꯨꯠ ꯑꯩ ꯑꯩ ꯑꯗꯨꯗꯒꯤ ꯑꯁ ꯈꯪꯗꯦꯗ ꯑꯩꯗꯣ ꯆꯤꯛꯄꯁꯦ ꯌꯥꯝ ꯁꯤꯕ ꯑꯗꯒꯤ ꯑꯉꯥꯡꯗꯨꯅ ꯐꯣꯟꯁꯦ ꯄꯥꯏꯕ ꯉꯝꯗ꯭ꯔꯕ ꯉꯕ꯭ꯔꯥ ꯑꯩꯁꯦ ꯑꯩꯉꯍꯥꯟ ꯅꯉꯣꯟꯗ ꯀꯣꯛ ꯁꯅꯖꯔꯝꯗ꯭ꯔꯥ ꯑꯩꯉꯣꯟꯗ ꯃꯦꯁꯦꯁꯇꯣ ꯊꯥꯔꯝꯃꯒꯅꯤ ꯈꯪꯕ꯭ꯔꯥ ꯕꯦꯁꯤꯁꯇꯣ ꯊꯥꯔꯝꯃꯒ ꯑꯩ ꯑꯗꯨꯝ ꯇꯨꯝꯃꯦꯕ
ꯎꯝ
ꯍꯥꯏꯗꯤ ꯑꯗꯨꯝ ꯑꯩ ꯏꯁꯥ ꯏꯁꯥꯅ ꯉꯝꯃꯔꯣꯏ ꯈꯪꯕꯒꯤ
ꯎꯝ ꯇꯨꯝꯊꯕ ꯅꯪꯍꯧꯗꯕꯗꯣ
ꯍꯣꯏ ꯍꯣꯏ ꯑꯗꯨꯗꯒꯤ ꯉꯔꯥꯡ ꯑ ꯃꯌꯥꯝꯁꯤꯅ ꯕꯣꯜ ꯁꯥꯟꯅꯕꯒꯤꯔ ꯀꯔꯤꯒꯤꯅꯣ ꯑꯁ ꯋꯥ ꯋꯥ ꯂꯥꯡꯕ ꯉꯁꯤ ꯃꯤꯀꯞ ꯑꯃꯨꯛ ꯊꯣꯛ ꯑꯩꯗꯤ ꯁꯦ ꯑꯩꯗꯤ ꯃꯇꯨꯝ ꯁꯨꯛꯌꯥ ꯌꯥꯗ꯭ꯔꯕꯅꯦ ꯍꯥꯏꯕ ꯅꯪꯕꯨ
ꯑꯁꯃꯦ ꯃꯍꯖꯤ ꯀꯥꯟꯅꯩ ꯑꯩ ꯁꯥꯁꯨ ꯌꯥꯝ ꯁꯥꯏ ꯑꯩꯗꯤ ꯑꯃ ꯀꯣꯛꯁꯦ ꯑꯣꯏꯅ ꯍꯨꯃꯥꯡ ꯀꯥꯕꯒꯤ ꯇꯥꯏꯞ ꯇꯧꯗ ꯅꯠꯇ꯭ꯔꯚꯥꯏ ꯅꯞ ꯅꯞ ꯂꯥꯛꯑꯒ ꯀꯣꯛꯇꯣꯏꯅ ꯍꯨꯃꯜ ꯊꯧꯕꯩ ꯇꯥꯏꯞꯇ
ꯑꯣ ꯗ ꯀꯣꯛ ꯆꯤꯛꯄ ꯄꯨ ꯀꯌꯥꯗꯁꯨ ꯇꯨꯝꯗꯕꯒꯤ ꯀꯩꯅꯣꯃꯨꯛ ꯇꯧ ꯈꯪꯕ꯭ꯔꯥ ꯄꯨꯟꯁꯤꯟꯅꯈꯤꯕ ꯏꯁꯥꯥꯁ ꯐꯗ ꯐꯠꯇ ꯕꯨ ꯉꯔꯥꯡꯗꯩꯅ ꯍꯥꯞꯄꯂꯤꯁꯦꯃꯗꯣ ꯉꯥꯏꯍꯥꯛꯇꯪ ꯀꯩꯅꯣ ꯊꯣꯛꯑꯗꯤ ꯍꯣꯔꯦꯟ ꯀꯋꯥꯒꯨꯝꯕ ꯊꯣꯛꯑꯗꯤ ꯀꯩꯅꯣ ꯇꯧꯍꯟꯒꯦ ꯇꯧꯅꯤ ꯑꯣ ꯑꯥꯔ ꯑꯦꯁ ꯀꯨꯝꯕ ꯂꯩꯍꯟꯒꯦ ꯇꯧꯕꯅꯦ
ꯑ ꯅꯣꯏ ꯑꯕꯨꯡꯉꯣꯛ ꯆꯠꯊꯣꯛꯑꯗꯤ ꯍꯜꯂꯛꯄꯗꯔ ꯀꯩꯅꯣꯅꯦ ꯆꯥ ꯅꯣꯏꯅꯤꯅꯦ ꯍꯛꯄ ꯑꯣꯏꯔ ꯄꯥꯎꯗꯔꯗꯣ ꯑꯗꯨ ꯂꯩꯍꯜꯂꯛꯑꯣ ꯊꯤꯠꯂꯒ ꯇꯣꯏꯅ ꯊꯛꯑꯣ
ꯍꯣꯏ ꯍꯣꯏ ꯑꯁꯪꯕꯗꯨꯅ ꯍꯦꯂꯗꯤ ꯍꯥꯏ ꯑꯗꯣ ꯑꯩꯒꯤꯗꯤ ꯑꯩꯒꯤꯗꯤ ꯑꯃ ꯑꯣꯔꯦꯟꯁꯀꯤꯗꯣ ꯑꯥ ꯑꯗꯨꯅ ꯍꯦꯟꯅ ꯀꯩꯅꯣꯇꯧ
ꯑ ꯑꯗꯨ ꯅꯪ ꯆꯥꯟꯅꯕꯗꯣ ꯊꯤꯠꯂꯒ ꯑꯝꯇ ꯊꯛꯑꯣꯏꯕꯨ
ꯑꯗꯨꯅꯤ ꯑꯩꯗꯣ ꯏꯁꯥꯗꯣ ꯑꯃ ꯄꯥꯏꯕꯗ ꯂꯥꯏꯕꯛ ꯀꯩꯀꯩ ꯄꯥꯏꯕꯗꯗꯤ ꯌꯥꯝ ꯀꯟꯅꯗꯤ ꯁꯥꯗꯦ ꯐꯗꯕꯤꯗ
ꯏꯁꯥ ꯃꯅꯨꯡꯗ ꯑꯣꯏꯅ ꯕꯪꯕꯣꯡ ꯕꯣꯡ ꯂꯥꯎꯕꯗꯣ ꯈꯪꯉꯕ
ꯎꯝ
ꯑꯗꯨꯃꯥꯏꯅ ꯇꯧꯔꯕ ꯑꯗꯨꯒꯤꯅꯦ ꯇꯧꯕ ꯉꯄꯅꯣ ꯈꯪꯗꯕ ꯒꯨꯅꯤꯒꯤ ꯑꯗꯨꯃꯥꯏꯅ ꯇꯧꯅꯤꯅ ꯀꯩ ꯆꯥꯗꯅ ꯈꯣꯠꯇꯅ ꯉꯥ ꯑꯩꯈꯣꯏ ꯆꯥꯍꯣꯏꯗꯦꯕꯨꯗꯤ ꯑꯩꯁꯦ ꯒꯨꯂꯤ ꯑꯃꯗꯤꯕꯨꯗꯤ ꯆꯥꯥꯁꯜꯂꯦꯕꯀꯣ
ꯑꯥ
ꯑ ꯑꯁ ꯒꯨꯂꯤꯗꯣ ꯑꯃ ꯑꯩꯉꯣꯟꯗ ꯆꯥꯟꯅꯗꯕ ꯍꯥꯏꯗꯤ ꯑꯩꯉꯣꯟꯗ ꯐꯕ ꯆꯥꯟꯅꯗꯕ ꯒꯨꯂꯤ ꯑꯣꯏꯕꯗꯣ ꯍꯨꯕ꯭ꯔ
ꯄꯦꯔꯥꯁꯤꯇꯥꯃꯣꯜ ꯑꯣꯏꯅ ꯆꯥꯒꯦ ꯆꯥꯁꯤꯜꯂꯣꯅ ꯑꯗꯨꯔꯒꯅ
ꯑꯗꯣ ꯑꯩ ꯑꯗꯨꯔꯦꯁ ꯅꯤꯡꯇꯝ ꯆꯥꯕꯗꯣ ꯑꯩꯗꯣ ꯌꯥꯝ ꯀꯟꯅ ꯌꯥꯝ ꯀꯟꯅꯃꯛꯁꯨ ꯁꯣꯟꯊꯕꯃꯛꯁꯨ ꯅꯠꯇꯕꯅꯤꯅ ꯀꯤꯖꯕ ꯑꯩꯕꯨꯗꯤ ꯌꯥꯝ ꯆꯕ ꯇꯜꯂꯦꯕ
ꯑ
ꯀꯤꯖꯥꯎꯤ ꯍꯥꯏꯕ ꯑꯩꯈꯗꯤ ꯌꯥꯝ ꯆꯥꯕꯗꯣ
ꯍꯣꯏ ꯑꯗꯨꯗꯤ ꯑꯃꯨꯛ ꯅꯪꯗꯣ ꯌꯥ ꯆꯤꯛꯄ ꯀꯩꯀꯥ ꯂꯩꯍꯧ ꯂꯩꯔꯝꯃꯁꯨꯨ ꯑꯗꯩ ꯀꯣꯛ ꯆꯤ ꯆꯣꯞꯄ ꯂꯣꯏꯃꯨꯛ ꯑꯦꯟꯇꯤꯕꯥꯏꯑꯣꯇꯤꯛꯅꯤꯅ ꯂꯣꯏ ꯐꯪꯈꯤꯗꯣꯏꯅꯦꯅ
ꯃꯥ ꯑꯗꯣ ꯑꯩꯒꯤ ꯑꯩꯒꯤꯁꯤ ꯑꯩꯒꯤ ꯁꯤꯒꯤ ꯌꯥ ꯅꯥꯕꯒꯤ ꯇꯥꯏꯃꯤꯡ ꯌꯥꯔ ꯅꯥꯕꯒꯤ ꯇꯥꯏꯃꯤꯡ ꯑꯣꯏꯕꯁꯦ ꯑꯗꯨꯝ ꯅꯪꯁꯨ ꯈꯪꯉꯝꯅꯤ ꯑꯗꯨꯝ ꯋꯥꯔꯤ ꯁꯥꯟꯅꯕꯗ ꯑꯗꯨꯝ ꯏꯁꯥꯗꯣ ꯉꯝꯗꯕ ꯌꯥ ꯑꯗꯨꯝ ꯇꯧꯕꯅꯦ ꯍꯥꯏꯕ
ꯎꯝ ꯑꯗꯣ ꯅꯪ ꯑꯗꯨ ꯌꯥꯗꯣ ꯅꯍꯥꯟ ꯑꯃꯨꯛ ꯑꯦꯛꯁ ꯔꯦꯒꯗꯤ ꯂꯧ
ꯂꯧꯗꯤꯌꯦ ꯑꯩꯈꯣꯏ ꯀꯥ ꯑꯩꯈꯣꯏ ꯗꯥꯅ ꯎꯝ ꯀꯩꯅꯣ ꯍꯥꯏꯔꯛꯑꯦꯕ ꯒꯨꯂꯤ ꯍꯥꯏꯔꯛꯑꯦꯕꯀꯣ ꯑꯩꯅ ꯐꯣꯇꯣ ꯊꯥꯔꯒ ꯌꯦꯡ ꯈꯟꯕꯗ ꯑꯗꯣ ꯐꯣꯇꯣ ꯊꯥꯔꯤꯕꯗꯗꯨ ꯑꯗꯨꯃꯥꯏꯅ ꯒꯨꯂꯤ ꯍꯥꯏꯔꯛꯄ ꯑꯗꯨꯝ ꯆꯥꯕꯗꯤ ꯐꯈ꯭ꯔꯦꯕ
ꯑꯥ
ꯆꯥꯕꯗꯒꯤ ꯐꯈ꯭ꯔꯦ ꯑꯗꯨꯒ ꯑꯗꯨꯗꯒꯤ ꯑꯩꯗꯣ ꯀꯩꯝꯇ ꯀꯩꯅꯣ ꯇꯧꯗ꯭ꯔꯦꯕ
ꯎꯝ ꯏꯁꯤꯡ ꯑꯁꯥꯕ ꯇꯧꯔꯒ ꯊꯨꯝꯗ ꯁꯨꯝ ꯇꯦꯡ ꯁꯥꯟꯅꯕꯁꯨ ꯅꯨꯡꯉꯥꯏꯕꯅꯤ ꯌꯥꯟꯅ ꯍꯥꯏꯕꯁꯦ
ꯑꯣ ꯀꯩ ꯇ
ꯁꯨꯝ ꯒꯒ꯭ꯂꯤꯡ ꯇꯧꯕꯩ ꯇꯥꯏꯞꯇ ꯏꯁꯤꯡ ꯑꯁꯥꯕꯗꯅꯦ ꯊꯨꯝ ꯍꯥꯞꯆꯤꯜꯂꯒ ꯁꯨꯝ ꯊꯝꯕꯗꯣ ꯉꯥꯏꯍꯥꯛ ꯉꯥꯏꯍꯥꯛ ꯁꯨꯝ ꯏꯁꯤꯡ ꯑꯁꯥꯕ ꯇꯥꯕꯗꯨꯅ ꯒꯒ꯭ꯔꯤꯡ ꯇꯧꯕꯩ ꯇꯥꯏꯞꯇ ꯑꯗꯨꯁꯨ ꯅꯨꯡꯉꯥꯏꯕꯅꯦꯕ
ꯎꯝ ꯑꯗꯣ ꯑꯁ ꯈꯪꯗꯕꯩ ꯑꯃꯨꯛ ꯑꯩꯅꯦ ꯀꯣꯛꯀꯁꯦ ꯁꯤꯄꯗ ꯁꯤꯄꯗꯨꯉ
ꯎꯝ
ꯀꯣꯛ ꯆꯤꯛꯄ ꯑ ꯈꯪꯗꯦ ꯑꯃ ꯑꯩ ꯅꯨ ꯑꯃꯝ ꯃꯆꯤ ꯃꯊꯤ ꯄꯣꯡꯊꯣꯛꯄꯤꯗ ꯇꯧꯋꯦ ꯍꯥꯏꯕ ꯚꯥꯏ
ꯑꯁ ꯀꯣ ꯌꯥꯕꯁꯦ ꯂꯨꯈꯝꯗꯩ ꯀꯩꯗꯒꯤ ꯀꯣꯛꯁꯦ ꯀꯣꯛ ꯍꯥꯏꯒ ꯌꯥꯝ ꯅꯨꯡꯉꯥꯏꯇꯕꯅꯦ ꯍꯥꯏꯕ ꯅꯪꯕꯨ
ꯑꯗꯨꯃꯥꯏꯅ ꯇꯧꯕꯅꯤꯗ ꯍꯥꯏꯗꯤ ꯃꯤꯠꯁꯨ ꯀꯩꯅꯣ ꯃꯊꯤ ꯑꯣꯟꯊꯣꯛꯄ ꯌꯥ ꯇꯧꯕꯗ ꯇꯣ
ꯎꯝ
ꯑꯗꯨꯁꯨ ꯇꯧꯋꯦꯕ ꯑꯗꯨꯅꯤꯅ ꯑꯩꯗꯣ ꯏꯁꯥꯗꯣꯁꯨ ꯅꯨꯡꯉꯥꯏꯕ ꯍꯥꯏꯁ ꯚꯏ ꯍꯕ꯭ꯔꯥ ꯑꯩꯣ ꯈꯪꯗꯦ ꯑꯩꯒꯤꯃꯥꯏꯅꯣꯗꯕ ꯈꯪꯗꯦ ꯕꯔꯥꯕꯔꯥꯠꯄ ꯇꯥꯏꯞꯇ ꯇꯧꯦ ꯑꯩ ꯒ꯭ꯌꯥꯃꯤꯦꯟ ꯇꯥꯗ ꯍꯥꯏꯕ
ꯂꯣꯏ ꯄꯁꯤꯟꯅꯕꯒꯤꯅꯦ
ꯍꯣꯏ ꯑꯗꯒꯤ ꯏꯁꯥꯗꯠꯠꯂ ꯁꯥꯒꯠꯀꯦ ꯍꯥꯏꯔꯗꯤ ꯑꯗꯨꯝ ꯗꯛ ꯂꯥꯎ ꯁꯥꯒꯠꯂꯣꯗꯅ ꯐꯅꯕ ꯒꯨꯂꯤ ꯆꯥꯁꯤꯜꯂꯒꯦ ꯅꯪ ꯑꯗꯨꯁꯨ ꯇꯕꯤ
ꯅꯪ ꯅꯍꯥꯟ ꯍꯩꯅꯧꯕꯗꯣ ꯍꯩ ꯔꯥꯗꯣ ꯀꯩꯝ ꯆꯥꯔꯨꯅꯨꯕꯣ ꯃꯅꯨꯡꯗ ꯂꯥꯏꯍꯧꯒ ꯑꯃꯨꯛ ꯂꯩꯔꯝꯗꯅ
ꯎꯝ ꯑꯩ ꯃꯅꯨꯡꯗꯗꯤ ꯑꯗꯨꯃꯥꯏꯅ ꯂꯩꯔꯝꯅꯦ ꯑꯩ ꯈꯪ ꯂꯩꯔꯝꯗꯧ ꯌꯥꯝ ꯃꯥꯜꯂꯦ ꯍꯥꯏꯗꯤ ꯑꯩꯉꯣꯟꯗ ꯏꯁꯥ ꯃꯅꯨꯡꯁꯤꯗꯅꯦꯕ ꯕꯪꯕꯪ ꯕꯪꯕꯪ ꯕꯪꯕꯪ ꯁꯥ ꯍꯥꯏꯁꯦ
ꯑꯥ ꯑꯗꯨꯅ ꯆꯥꯁꯜꯂꯨ ꯅꯪ ꯉꯔꯥꯡ ꯑꯗꯣ ꯍꯩꯈꯥ ꯆꯥꯁꯟꯕ꯭ꯔꯥ
ꯑꯉꯥꯡꯒꯤ ꯆꯥꯗꯨꯗ ꯑꯩꯈꯣꯏ ꯑꯉꯥꯡ ꯑꯃ ꯑꯩꯅ ꯄꯨꯔꯛꯑꯦ ꯍꯥꯏꯕꯗꯣ ꯑꯩꯁꯦ ꯋꯥꯈꯜ ꯑꯣꯏꯗꯕꯒꯤ ꯑꯃ ꯌꯥꯝ ꯕꯒꯤ ꯆꯥꯒꯦꯅ ꯇꯧꯕꯅꯦ ꯑꯗꯨꯗꯤ ꯚꯥꯞꯁꯨ ꯑꯣꯏꯔꯦ ꯈꯨꯕꯥꯗ ꯑꯗꯨꯝ ꯄꯤꯈ꯭ꯔꯦꯕ ꯈ ꯃ ꯆꯥꯖꯤꯦ ꯈꯣꯛꯂꯨ ꯍꯥꯏꯔꯛꯄꯒꯤ ꯑꯩꯗꯨ ꯈꯣꯛꯀꯦꯅ ꯇꯧꯔꯨꯕ
ꯎꯝ
ꯃ ꯕꯥꯄ ꯑꯣꯏꯔ ꯏ ꯆꯥꯕꯍꯗꯅ ꯄꯨꯣꯈꯁ ꯑꯦꯍꯒꯤ ꯁꯥꯖꯦ ꯈꯜꯂꯦ ꯑꯃꯨ ꯆꯥꯁꯦ ꯑꯩꯅ ꯌꯥꯝ ꯍꯥꯎ ꯅꯣꯏ ꯍꯩꯅꯣꯃꯆꯥ ꯄꯤꯛꯇ꯭ꯔꯨ ꯃꯅ ꯃꯌꯥꯝ ꯅꯨꯡꯁꯤꯏꯕꯗꯣ ꯑꯗꯨ ꯌꯥꯝ ꯆꯥꯅꯤꯡꯉꯦ ꯍꯥꯏꯕ
ꯃꯃꯥꯏ ꯉꯥꯡꯕꯗ
ꯍꯣꯏ ꯄꯤꯛꯇ꯭ꯔꯨ ꯄꯦꯒ ꯑꯃ ꯑꯩꯅ ꯊꯨꯝꯇ꯭ꯔꯤꯛꯀ ꯊꯨꯝꯕꯗꯣ ꯑꯗꯨꯝ ꯌꯥꯝ ꯆꯠꯅꯤꯡꯉꯤꯁꯦ
ꯑꯗꯨ ꯍꯥꯎꯋꯅꯦ ꯁꯠ ꯁꯖꯠ ꯅꯥꯕ ꯐꯔꯣ ꯀꯩꯒꯤꯅꯣꯅꯅꯦ ꯑꯗꯨꯗꯤ ꯍꯥꯏꯗꯤ ꯃꯣꯏꯁꯨ ꯄꯥꯟꯅꯗꯕꯒꯤ ꯆꯥꯛ ꯆꯥꯅꯤꯡꯉꯦ ꯆꯥꯅꯤꯡꯉꯦꯅ ꯍꯦꯛꯇ ꯍꯦꯛꯑꯦꯕ ꯈꯪꯕ꯭ꯔꯥ
ꯍꯣꯏ ꯈꯨꯣꯏꯕꯥꯥꯛꯅ ꯑꯩꯅ ꯃꯣꯏꯒꯤ ꯏꯃꯥꯅ ꯊꯨꯝꯦꯛ ꯊꯨꯝꯕ ꯑꯃ ꯂꯩ ꯈꯨꯣꯏꯕꯥꯛꯅ ꯑꯗꯨꯗꯤ ꯅꯪ ꯃꯔꯨꯗꯨ ꯄꯔꯛ ꯌꯥꯗ꯭ꯔꯦ ꯑꯗꯨꯗꯤ ꯅꯪ ꯃꯔꯨꯗꯨ ꯄꯨꯔꯛꯎ ꯌꯥꯗꯅ ꯑꯩꯀꯄꯗ ꯍ ꯍꯥꯏꯩꯅꯧꯒꯨꯝꯕ ꯊꯥꯕ ꯌꯥꯝ ꯄꯥꯝꯕꯅꯦꯕ ꯈꯪꯕ꯭ꯔꯥ ꯃꯔꯨ ꯄꯨꯔꯛꯎ ꯍꯥꯏꯗ꯭ꯔꯥ ꯑꯗꯩ ꯉꯔꯥꯡ ꯑ ꯅꯣꯏꯗꯒꯤ ꯍꯩꯅꯧ ꯂꯧꯕꯗꯣ
ꯑ
ꯑꯗꯨꯗꯣ ꯑꯃ ꯀꯣꯛꯄꯤꯁꯦꯕ ꯍꯥꯎꯋꯤꯅꯦ ꯑꯗꯣ ꯃꯥꯗꯣ ꯍꯥꯎ ꯀꯄꯥꯟꯗꯣ ꯍꯥꯎ ꯍꯥꯏꯗꯣ ꯑꯗꯨꯗ ꯍꯦꯟꯅ ꯍꯥꯎꯕ ꯄꯣꯠꯅꯤ ꯍꯥꯏꯕ ꯍꯪꯉꯕ
ꯑ
ꯊꯉꯕ
ꯈꯪꯉꯦ
ꯎꯝ
ꯍꯧꯖꯤꯛꯀꯤꯗꯤ ꯃꯀꯨꯁꯨ ꯆꯥꯕ ꯌꯥꯕꯅꯦ ꯍꯥꯏꯕ
ꯎꯝ ꯍꯪꯗꯦ ꯣ ꯍꯜꯂꯣ
ꯇꯥꯔꯔꯕꯣ ꯅꯦꯠ ꯅꯦꯠꯂꯔ ꯀꯩꯅꯣ ꯃꯈꯣꯟꯗꯦ ꯑꯥ ꯊꯝꯃꯣ ꯊꯝꯃꯣ